ꯑ ꯇꯥꯔꯤꯕ꯭ꯔꯣ
ꯇꯥꯔꯦ ꯇꯥꯏ
ꯑꯆꯥ ꯑꯆꯥ
ꯁꯨꯝ ꯐꯝꯃꯒ ꯂꯩꯌꯦ ꯅꯪꯗꯤ
ꯑꯩꯁꯨ ꯇꯦꯔꯦꯁꯇ ꯐꯝꯃꯒ ꯂꯩꯗ
ꯑꯣ
ꯁꯣꯝꯁꯦ ꯆꯍꯤ ꯀꯌꯥ ꯁꯨꯔꯦ
ꯀꯩꯕ
ꯆꯍꯤ ꯀꯌꯥ ꯁꯨꯔꯦ ꯁꯣꯝ
ꯎꯝ ꯒꯦꯁ ꯒꯦꯁ ꯇꯧꯔꯣ
ꯅꯠꯇꯦ ꯅꯪꯅ ꯍꯥꯏꯗꯕꯅꯤꯅꯦ ꯑꯩ ꯒꯦꯁ ꯇꯧꯕ ꯍꯩꯇꯦ
ꯍꯥꯏꯌꯣ ꯍꯥꯏꯗꯕ ꯌꯥꯔꯣꯏ
ꯑꯉꯥꯡ ꯑꯣꯏꯕ꯭ꯔꯥ ꯑꯍꯟ ꯑꯣꯏꯕ꯭ꯔꯥ
ꯑꯉꯥꯡ ꯑꯣꯏꯔꯤꯌꯦ
ꯑꯗꯨꯗꯤ ꯅꯪꯒꯤ ꯁꯥꯒꯩꯗꯨꯒ ꯑꯩꯒꯤ ꯁꯥꯒꯩꯗꯨꯒ ꯌꯦꯡ
ꯑꯥ ꯆꯞ ꯃꯥꯟꯅꯩꯌꯦ ꯑꯩꯁꯨ ꯌꯦꯡꯕꯅꯦ
ꯏꯆꯟ ꯏꯅꯥꯎ ꯅꯨꯄꯤꯒꯨꯝꯕ ꯑꯣꯏꯖꯥꯠꯂ ꯑꯗꯨꯗꯤ
ꯑꯥ ꯍꯣꯏ ꯑꯣꯏꯕꯅꯦ
ꯑꯠꯆꯥ ꯑꯆꯥ ꯐꯩꯅꯦ ꯑꯗꯨꯗꯤ ꯀꯩ ꯀꯩ ꯍꯣꯠꯅꯔꯤꯒꯦ ꯢꯆꯥꯟꯗꯤ
ꯑꯁ ꯀꯨꯜ ꯀꯥꯔꯤꯅꯤꯗꯥ
ꯁ꯭ꯀꯨꯜ ꯔ ꯁꯦꯀꯦꯟꯗꯔꯤ ꯔ ꯀꯂꯦꯖ ꯔ
ꯁꯦꯀꯦꯟꯗꯔꯤ
ꯁꯦꯀꯦꯟꯗ꯭ꯔꯤ ꯑꯁ ꯑꯗꯨꯗꯤ ꯅꯪ ꯑꯩꯉꯣꯟꯗꯒꯤ ꯑꯉꯥꯡ ꯌꯥꯝ ꯑꯣꯏꯗꯧ ꯃꯥꯜꯂꯦ
ꯍꯣꯏ ꯑꯣꯢꯌꯦ
ꯑꯆꯥ ꯆꯥ ꯂꯥꯏꯔꯤꯛꯇꯤ ꯐꯖꯅ ꯇꯝꯃꯨꯀꯣ
ꯐꯖꯅ ꯇꯝꯕꯅꯤꯅꯦ
ꯎꯝ ꯐꯖꯅ ꯇꯥꯝꯃꯣ ꯑꯆꯧ ꯑꯁꯥꯡ ꯑꯣꯏꯅꯕ ꯍꯣꯠꯅꯕ ꯇꯥꯕꯅꯦ ꯑꯩꯗꯤ ꯂꯣꯏꯔꯦ
ꯂꯣꯏꯔꯦ
ꯂꯣꯏꯔꯦ ꯅꯍꯥꯟꯅ ꯂꯣꯏꯈ꯭ꯔꯝꯅꯤ ꯇꯥꯕ꯭ꯔꯣ ꯇꯥꯕ꯭ꯔꯣ ꯍꯜꯂꯣ ꯇꯥꯔꯤꯕꯔ ꯏꯆꯟ ꯅꯪꯒꯤ ꯅꯦꯠꯋꯥꯛꯁꯦ ꯅꯦꯠꯋꯥꯛꯁꯦ ꯑꯗꯨꯝ ꯃꯔꯛ ꯃꯔꯛꯇ ꯇꯠꯄꯀꯣ ꯑꯗꯨ ꯍꯧꯖꯤꯛꯇꯤ ꯐꯩ ꯇꯝꯄꯥꯛꯇ ꯇꯝꯕ꯭ꯔꯥ ꯅꯠꯇ꯭ꯔꯒ ꯆꯤꯡꯗ ꯇꯝꯕ꯭ꯔꯥ
ꯑꯩ ꯇꯝꯄꯥꯛꯇ ꯇꯝꯃꯦ
ꯇꯝꯄꯥꯏ ꯗꯀꯣ
ꯐꯩ ꯐꯩ ꯐꯩ ꯐꯖꯅ ꯇꯝꯗꯝꯅꯤ ꯅꯨꯄꯤꯒꯤ ꯁ꯭ꯀꯨꯜꯗ ꯅꯨꯄꯤꯒꯤ ꯏꯁ ꯁꯀꯨꯜꯗꯨꯗ ꯇꯝ
ꯎꯝ ꯎꯝ ꯅꯨꯄꯤꯒꯤ ꯁꯀꯨꯜꯗ ꯇꯝꯃꯦ ꯍꯣꯏ
ꯑꯆꯥ ꯑꯆꯥ ꯌꯨꯅꯤꯐꯣꯔꯝ ꯄꯤꯡ ꯀꯥꯂꯔ ꯑꯣꯏꯕꯗꯣ ꯇꯝꯕ꯭ꯔꯥ
ꯑꯥ ꯍꯣꯏ ꯒꯔꯤꯟ ꯗꯣ
ꯑꯆꯥ ꯑꯆꯥ ꯑꯩ ꯂꯣꯏ ꯈꯪꯕ ꯖꯥꯠꯅꯤꯀꯣ
ꯌꯥꯝ ꯈꯪꯉꯤꯅ
ꯎꯝ
ꯅꯪ ꯅꯨꯄꯤꯁꯨ ꯇꯝꯃꯝꯕ꯭ꯔꯥ
ꯀꯥꯏꯗꯅꯣꯍꯦ ꯏꯅꯥꯎ ꯅꯨꯄꯤꯁꯤꯡ ꯇꯝꯂꯝꯕꯅꯦꯕꯀꯣ ꯑꯗꯨꯒꯤ ꯈꯪꯕꯅꯤ
ꯑꯣ ꯑꯣ ꯐꯩꯅꯦ
ꯂꯩꯕꯗꯤ ꯔꯦꯟꯗ ꯂꯩꯕ꯭ꯔꯥ ꯍꯣꯁꯇꯦꯜꯗ ꯂꯩꯕ꯭ꯔꯥ
ꯔꯦꯟꯗ ꯂꯩꯌꯦ
ꯀꯅꯥ ꯀꯅꯥ ꯂꯩꯃꯤꯟꯅꯔꯒꯦ
ꯎꯝ ꯑꯩꯈꯣꯏ ꯗꯥꯒ
ꯅꯪꯒꯤꯗ ꯅꯪꯒꯤ ꯏꯌꯥꯝꯕꯗꯤ ꯀꯔꯤ ꯇꯧꯔꯒ ꯂꯩꯔꯤ
ꯃꯥ ꯀꯣꯆꯤꯡ ꯂꯧꯔ ꯂꯩꯌꯦ
ꯐꯩꯌꯦ ꯑꯗꯨꯁꯨ ꯑꯦꯛꯖꯥꯝ ꯊꯥꯕ꯭ꯔꯥ
ꯊꯥꯗ꯭ꯔꯤ ꯊꯥꯅꯤꯡꯉꯥꯢ
ꯎꯝ ꯐꯖꯥꯖ ꯍꯣꯠꯅꯧ ꯍꯥꯏꯌꯣꯀꯣ ꯑꯩꯅ ꯅꯌꯥꯝꯕ ꯅꯌꯥꯝꯕ ꯑꯆꯧꯕꯅ ꯐꯖꯅ ꯇꯧ ꯍꯥꯏꯌꯦ ꯍꯥꯏꯅ ꯍꯥꯏꯔꯣ
ꯍꯣꯏ ꯍꯥꯏꯒꯦ ꯍꯥꯏꯒꯦ
ꯅꯪꯁꯦ ꯑꯩꯅ ꯈꯟꯕꯗ ꯁꯣꯝ ꯀꯩꯅꯣꯔꯣꯝꯗꯒꯤ ꯑꯣꯏꯗꯤ ꯑꯣꯏꯕ ꯃꯥꯜꯂꯦꯀꯣ ꯆꯤꯡ ꯆꯤꯡ ꯑꯩꯈꯣꯏ ꯀꯩꯅꯣ ꯇꯃꯦꯡꯂꯣꯡꯂ ꯅꯣꯅꯦꯔꯥ ꯎꯔꯁꯨꯔꯣꯝꯒꯤ ꯑꯣꯏꯕ꯭ꯔꯥ
ꯅꯣ ꯅꯣ ꯅꯣ ꯑꯣꯢꯗꯦ
ꯑꯣꯏꯗꯦ
ꯎꯝ
ꯑꯗꯨꯗꯤ ꯀꯔꯝꯕ ꯗꯤꯁꯇ꯭ꯔꯤꯛ ꯑꯣꯏꯖꯥꯠꯂꯥ ꯅꯣꯏꯁꯦ ꯑꯗꯨꯗꯤ ꯅꯣꯏ ꯀꯔꯝꯕ ꯗꯤꯁꯇ꯭ꯔꯤꯛ ꯑꯣꯏꯖꯠꯂ ꯍꯥꯏꯕꯅꯤꯗ ꯑꯆꯥ ꯑꯆꯥ ꯐꯩ ꯐꯩ ꯑꯗꯨ ꯁ꯭ꯀꯨꯜꯗꯁꯨ ꯒꯣꯔꯃꯦꯟꯒꯤꯅꯤꯀꯣ ꯅꯠꯇ꯭ꯔꯒ ꯄ꯭ꯔꯥꯏꯚꯦꯠ ꯒꯣꯔꯃꯦꯟꯒꯤꯅꯤꯅ
ꯒꯣꯚꯔꯃꯦꯟ ꯒꯣꯚꯔꯃꯦꯟ ꯍꯣꯏ
ꯔꯤꯒꯨꯂꯔꯗꯤ ꯑꯣꯏꯕ꯭ꯔꯥ ꯍꯥꯥ
ꯆꯠꯅꯤꯡ ꯎꯝ
ꯏꯁꯇ꯭ꯔꯤꯛ ꯏꯁꯇ꯭ꯔꯤꯛ ꯑꯣꯏ ꯏꯁꯇ꯭ꯔꯤꯛꯇꯤ ꯌꯥꯝ ꯑꯣꯏꯕ꯭ꯔꯥ ꯍꯥ
ꯏꯁꯇ꯭ꯔꯤꯛ ꯈꯔ ꯈꯔ ꯍꯧꯔꯦ
ꯑꯣ ꯑꯆꯥ ꯑꯆꯥ ꯀꯩ ꯀꯩ ꯁꯞꯖꯦꯛ ꯀꯩ ꯁꯞꯖꯦꯛ ꯂꯧꯕ꯭ꯔꯥ ꯑꯥꯔꯠꯁ ꯂꯧꯕ꯭ꯔꯥ ꯁꯥꯏꯟꯁ ꯂꯧꯕ꯭ꯔꯥ ꯀꯩ ꯁ꯭ꯇꯔꯤꯝ ꯂꯧꯋꯦꯕ ꯑꯥꯔꯠꯁꯗ
ꯑꯥꯔꯠꯁ ꯎꯝ
ꯏꯌꯥꯝꯕꯒꯤ ꯅꯌꯥꯝꯕꯒꯤ ꯁꯞꯖꯦꯛꯇꯨꯅꯤ ꯁꯞꯖꯦꯛꯅꯤꯅꯦ ꯑꯗꯨꯗꯤ ꯑꯥꯔꯠꯁꯇꯤ
ꯑꯣ ꯐꯩꯅꯦ
ꯑꯩꯁꯨ ꯑꯥꯔꯠꯁꯇ ꯑꯣꯅꯔꯁ ꯂꯧ ꯑꯥꯔꯠꯁꯇ ꯑꯥꯔꯠꯁꯀꯤ ꯁꯕꯖꯦꯛ ꯑꯃꯗ ꯑꯣꯅꯔꯁ ꯇꯧꯕꯅꯦ
ꯅꯪꯗꯤ ꯀꯔꯤ ꯇꯧꯒꯦ ꯈꯜꯂꯤ
ꯀꯔꯤ ꯅꯠꯋꯔꯛꯁꯦ ꯌꯥꯝ ꯆꯞꯄꯦ
ꯑꯁ ꯅꯦ ꯑꯗꯨꯗꯤ
ꯀꯩ ꯍꯥꯏꯅꯤꯡꯕ꯭ꯔꯥ ꯑꯃꯨꯛꯀ ꯍꯥꯏꯔꯣ ꯅꯪ ꯍꯥꯏꯕꯗꯣ
ꯆꯞꯄꯦ
ꯍꯧꯖꯤꯛꯇꯤ ꯈꯔ ꯐꯩ
ꯑꯣ ꯑꯩꯗꯣ ꯋꯥꯏꯐꯥꯏ ꯁꯤꯖꯤꯟꯅꯕ ꯑꯗꯨꯒꯤ
ꯑꯣ ꯑꯗꯨꯒꯤ ꯑꯣꯏꯔꯝꯅꯤ
ꯎꯝ
ꯍꯧꯖꯤꯛꯀꯥꯟꯗꯤ ꯑꯜꯂꯤꯃꯤꯇꯦꯠꯇꯣ ꯀꯥꯞ ꯑꯜꯂꯤꯃꯤꯇꯦꯠꯇꯣ ꯔꯤꯆꯥꯔꯖ ꯇꯧꯔꯗꯤ ꯐꯥꯏꯚ ꯖꯤꯒꯤꯗꯣ ꯃꯊꯟꯇ ꯑꯗꯨꯝ ꯑꯟꯂꯤꯃꯤꯇꯦꯗꯇ ꯂꯩꯔꯅꯤ
ꯑꯩꯗꯤ ꯐꯥꯏꯚ ꯖꯤꯒꯤ ꯐꯣꯟ ꯅꯠꯇꯦ ꯑꯗꯨꯒꯤ
ꯑꯣ ꯑꯠꯆꯥ ꯑꯠꯆꯥ ꯀꯣꯂꯦꯖ ꯀꯥꯕ ꯍꯧꯕ ꯃꯇꯝꯗꯗꯤ ꯑꯗꯨ ꯄꯥꯏꯕ ꯐꯪꯉꯅꯤꯗ ꯂꯥꯢꯔꯤꯛ ꯀꯟꯅ ꯄꯥꯎ
ꯅꯪ ꯂꯩꯕꯤꯔꯣꯅꯦ
ꯌꯦꯡꯁꯦ ꯅꯌꯥꯝꯕ ꯑꯩꯁꯨ ꯊꯕꯛ ꯐꯪꯅꯕ ꯀꯟꯅ ꯍꯣꯠꯅꯔꯤꯕꯀꯣ
ꯍꯣꯠꯅꯔꯣ ꯍꯣꯠꯅꯔꯣ ꯅꯣꯏ ꯅꯣꯏꯅ ꯍꯣꯠꯅꯔꯗꯤ ꯑꯩꯈꯣꯏꯒꯤꯁꯨꯅꯤ
ꯎꯝ ꯑꯩꯈꯣꯏꯅ ꯑꯩꯈꯣꯏꯅ ꯀꯩꯅꯣ ꯑꯩꯈꯣꯏꯅ ꯑꯣꯏꯕꯨ ꯑꯣꯏꯕ ꯃꯇꯝꯗꯀꯣ ꯃꯇꯦꯡ ꯇꯧꯔꯛꯄ ꯃꯇꯝꯁꯨ ꯂꯥꯛꯀꯅꯤ
ꯀꯥꯎꯈꯤꯗꯣꯏ ꯃꯥꯜꯂꯦꯕ
ꯍꯥꯥ
ꯀꯥꯎꯈꯤꯅꯤꯉꯥꯢ ꯃꯥꯜꯂꯦ ꯎꯝ ꯀꯦꯁ ꯇ ꯃꯥꯏ ꯀꯃꯁꯨꯅꯥꯏ
ꯀꯩꯀꯩ ꯀꯔꯤ ꯏꯟꯁꯥꯡ ꯆꯥꯔꯦ ꯉꯁꯤꯗꯤ
ꯉꯁꯤꯁꯦ ꯎꯝ ꯑꯂꯨꯒ ꯂꯐꯣꯏꯒꯤ ꯀꯩꯅꯣꯗꯣ ꯃꯅꯥꯎꯅꯨꯄꯥꯗꯣ
ꯈꯣꯏꯒꯤ ꯃꯅꯥꯎꯅꯨꯄꯥ
ꯃꯅꯥꯎꯅꯨꯄꯥ
ꯅꯪ ꯁꯤꯗ ꯇꯝꯄꯥꯛꯇ ꯂꯩꯕꯁꯦ ꯆꯍꯤ ꯀꯌꯥ ꯁꯨꯔꯦ
ꯑꯁ ꯀꯨꯝꯁꯤ ꯈꯛ ꯂꯩꯕꯅꯦ
ꯑꯣ ꯑꯁ ꯑꯗꯨꯗꯤ ꯐꯖꯅ ꯑꯗꯨꯗꯤ ꯃꯇꯝ ꯌꯥꯝ ꯋꯥꯠꯂꯤꯅꯦꯀꯣ ꯂꯥꯏꯔꯤꯛ ꯇꯝꯊꯥꯒꯗꯕ
ꯑꯥ ꯋꯥꯠꯂꯤ
ꯄꯥꯈꯪ ꯀꯣꯏꯕꯒꯤ ꯋꯥꯔꯤꯗꯤ ꯍꯧꯗꯣꯛꯀꯅꯨꯀꯣ ꯍꯧꯖꯤꯛ ꯐꯥꯎꯗꯤ
ꯍꯣꯏ
ꯅꯌꯥꯝꯕ ꯑꯩꯈꯣꯏꯁꯨ ꯅꯨꯄꯤ ꯀꯣꯏꯐꯥꯎ ꯀꯣꯏꯗ꯭ꯔꯤꯝꯅꯤ ꯍꯧꯖꯤꯛꯐꯥꯎ
ꯁꯤꯁ ꯀꯣꯏꯔꯝꯃꯅꯤ
ꯨꯇꯨꯡꯒꯤ ꯇꯨꯡꯒꯤ ꯈꯜꯂꯒ ꯍꯣꯠꯅꯍꯧ ꯇ꯭ꯔꯦ ꯇ꯭ꯔꯗꯤ ꯌꯥꯗꯦ ꯍꯥꯏꯅꯀꯣ ꯑꯗꯨꯃꯥꯏꯅ ꯍꯧꯖꯤꯛꯐꯥꯎ
ꯋꯥꯠ
ꯇꯨꯡꯒꯤ ꯈꯜꯂꯒ ꯍꯧꯖꯤꯛꯐꯥꯎ ꯅꯨꯄꯤ ꯀꯣꯏ ꯅꯨꯄꯤꯁꯨ ꯀꯣꯏꯗ꯭ꯔꯤꯕꯅꯤ
ꯃꯟꯗꯦꯗ
ꯑꯁ ꯃꯥꯟꯗꯦꯗ ꯍꯥꯏꯅꯦꯍꯦ ꯑꯩꯕꯨ ꯑꯩꯅꯕꯨ ꯑꯔꯥꯟꯕ ꯄꯥꯁ ꯑꯔꯥꯟꯕ ꯋꯥꯔꯤ ꯍꯥꯏꯒꯗ꯭ꯔꯅꯦ ꯑꯩꯗꯤ ꯗꯥꯏꯔꯦꯛ ꯗꯥꯏꯔꯦꯛ ꯍꯥꯏꯕꯅꯤ ꯑꯩ ꯁꯨꯃꯥꯏ ꯇꯧꯋꯦ ꯇꯧꯔꯦ ꯍꯥꯏꯕꯗꯣ ꯗꯥꯏꯔꯦꯛ ꯗꯥꯏꯔꯦꯛ ꯍꯥꯏꯕꯅꯤ
ꯎꯝ ꯐꯩꯅꯦ ꯑꯗꯨꯁꯨ
ꯑꯗꯨ ꯑꯣꯏꯕꯒꯤꯔ ꯈꯪꯗ꯭ꯔꯦ ꯅꯨꯄꯤ ꯅꯨꯄꯤ ꯐꯪꯗ꯭ꯔꯤꯁꯦ ꯍꯧꯖꯤꯛꯐꯥꯎ
ꯏꯁ ꯑꯣꯏꯔꯝꯃꯣꯏꯗꯥ
ꯈꯣꯏꯗꯤ ꯗꯥꯏꯔꯦꯛ ꯗꯥꯏꯔꯦꯛ ꯑꯃꯔꯣꯝ ꯃꯤ ꯅꯪ ꯁꯤ ꯇꯧꯕ꯭ꯔꯥ ꯁꯤ ꯇꯧꯕ꯭ꯔꯥ ꯍꯥꯏꯕꯤꯗ꯭ꯔꯦ ꯑꯥ ꯑꯩꯗꯤ ꯇꯧꯋꯦ ꯗꯥꯏꯔꯦꯛ ꯗ꯭ꯔꯦꯛꯀꯣ ꯍꯥꯏꯖꯤꯜ ꯍꯥꯏꯖꯤꯜꯂꯨꯔꯒ ꯍꯩꯖꯤꯜꯂꯨꯔꯒ ꯀꯩꯅꯣ ꯍꯣꯠꯅꯔꯒ ꯇꯧꯕꯗꯣ ꯑꯩ ꯄꯥꯝꯗꯦꯕꯀꯣ
ꯎꯝ
ꯑꯩꯗꯤ ꯗꯥꯏꯔꯦꯛ ꯗꯥꯏꯔꯦꯛ ꯍꯥꯏꯕꯗ ꯄꯥꯝꯃꯗꯤ ꯄꯥꯝꯃꯦ ꯄꯥꯝꯗ꯭ꯔꯥꯗꯤ ꯇꯧꯑꯦ ꯁꯤꯅꯤꯕ
ꯎꯝ
ꯅꯌꯥꯝꯕꯒꯤ ꯒꯨꯟꯗꯣ ꯏꯒꯨꯟꯗꯣ ꯁꯤꯅꯤꯕ
ꯐꯥꯔꯦ ꯑꯗꯨꯅ
ꯂꯥꯏꯔꯤꯛ ꯐꯖꯅ ꯂꯥꯏꯔꯤꯛꯇꯤ ꯐꯖꯅ ꯇꯝꯗꯧꯅꯤꯀꯣ ꯍꯧꯖꯤꯛꯀꯥꯟ ꯆꯠꯅꯕꯤ ꯌꯥꯝ ꯂꯥꯛꯑꯦ ꯂꯥꯏꯔꯤꯛ ꯄꯥꯕ ꯌꯥꯝ ꯇꯟꯕꯀꯣ ꯑꯗꯨꯗꯤ ꯁꯨꯛꯑꯣꯏ ꯑꯣꯏꯔꯥꯔꯣꯏ
ꯎꯝ ꯑꯗꯨꯃꯥꯏꯅ ꯂꯩꯅꯥ ꯗꯨꯒꯤ ꯂꯩꯅꯥ ꯂꯥꯛꯄ ꯍꯧꯔꯗꯤ ꯏꯁꯥꯁꯦ ꯈꯔꯥ ꯆꯦꯛ ꯁꯤꯟꯒꯗꯕ ꯃꯊꯧ ꯇꯥꯔꯦꯀꯣ ꯑꯩꯁꯨ ꯑꯩꯈꯣꯏꯁꯨ ꯃꯇꯝ ꯑꯃꯗ ꯁꯨꯃꯥꯏꯅ ꯇꯧꯔꯝꯃꯤ ꯑꯗꯨꯕꯨ ꯈꯣꯏꯗꯤ ꯀꯣꯂꯦꯖ ꯀꯥꯕ ꯃꯇꯝꯒꯤ ꯁꯤ ꯂꯥꯏꯔꯤꯛ ꯄꯥꯅꯤꯡꯕ ꯋꯥꯈꯜꯖꯦ ꯈꯔ ꯈꯔ ꯍꯟꯊ ꯍꯟꯊꯈꯤꯕ ꯍꯥꯏꯇꯥꯔꯦꯅꯦ ꯅꯣꯏꯗꯤ ꯍꯧꯖꯤꯛ ꯁꯦꯀꯦꯟꯗꯔꯤꯃꯨꯛ ꯁꯦꯀꯦꯟꯗꯔꯤ ꯈꯛꯇ ꯉꯥꯏꯔꯦ ꯍꯥꯏ ꯑꯗꯨꯗꯤ ꯌꯥꯝ ꯉꯟꯃꯟꯗ꯭ꯔꯣ ꯅꯣꯏꯒꯤꯗꯣ ꯅꯠꯇ꯭ꯔꯣ
ꯑꯥꯎ
ꯃꯤꯌꯥꯝꯕ ꯑꯩꯈꯣꯏꯒꯤ ꯃꯇꯧ ꯇꯝꯃꯒ ꯀꯣ ꯇꯥꯕ꯭ꯔꯣ ꯅꯌꯥꯝꯕ ꯅꯌꯥꯝꯕ ꯑꯩꯈꯣꯏꯒꯤ ꯃꯇꯧ ꯇꯝꯃꯒ ꯈꯔ ꯈꯔ ꯀꯩꯅꯣ ꯇꯧꯋꯣꯀꯣ
ꯍꯣꯢ
ꯐꯤꯒꯨꯝꯕ ꯁꯥꯕꯗꯤ ꯅꯪ ꯍꯩꯕ꯭ꯔꯥ
ꯍꯥꯏꯌꯦ ꯍꯣꯏ
ꯑꯁ ꯑꯗꯨ ꯏꯆꯟ ꯌꯥꯝ ꯊꯣꯛꯈ꯭ꯔꯦꯅꯦ ꯑꯗꯨꯗꯤ
ꯁꯥꯕꯤꯒꯦ ꯅꯪꯒꯤ
ꯑꯩ ꯁꯨꯃꯥꯏꯅ ꯏꯆꯟꯁꯤꯡꯁꯦ ꯑꯩ ꯁꯨꯃꯥꯏꯅ ꯍꯩꯕꯗꯣ ꯑꯩ ꯌꯥꯝ ꯀꯩꯅꯣ ꯅꯨꯄꯤ ꯑꯃ ꯑꯣꯏꯔꯒ ꯁꯨꯃꯥꯏꯅ ꯇꯧꯕ ꯍꯩꯕꯁꯦ ꯑꯩ ꯌꯥꯝ ꯄꯥꯝꯃꯦꯕꯀꯣ ꯑꯩ ꯚꯦꯂꯨꯁꯨ ꯌꯥꯝ ꯂꯩꯌꯦꯕꯀꯣ ꯅꯨꯄꯤꯒꯤ ꯚꯦꯂꯨꯗꯣ ꯐꯩꯌꯦ ꯁꯨꯃꯥꯏꯅ ꯈꯪꯒꯗꯕꯅꯦ
ꯎꯝ
ꯑꯩ ꯑꯩꯅ ꯏꯅꯥꯎꯅꯨꯄꯤꯁꯤꯡꯁꯨ ꯑꯗꯨꯒꯨꯝꯕ ꯈꯛꯇ ꯇꯝꯍꯜꯂꯦꯕꯀꯣ ꯏꯃꯥꯅꯁꯨ ꯑꯩꯈꯣꯏꯒꯤ ꯏꯃꯨꯡꯗꯤ ꯏꯃꯥꯁꯨ ꯑꯗꯨꯒꯨꯝꯕ ꯌꯥꯝ ꯍꯩꯌꯦꯕꯀꯣ
ꯎꯝ ꯅꯁꯨ ꯌꯥꯝ ꯍꯥꯏꯌꯦ
ꯏꯃꯥꯁꯨ ꯑꯗꯨ ꯌꯥꯝ ꯍꯩꯕꯒꯤ ꯃꯆꯥꯁꯤꯡꯗꯣ ꯑꯣꯏꯔꯣ ꯃꯥꯒꯤ ꯃꯆꯥ ꯃꯆꯥꯅꯨꯄꯥꯒꯤ ꯃꯥꯒꯤ ꯃꯃꯧ ꯃꯃꯧꯁꯤꯡꯗ ꯑꯣꯏꯔꯣ ꯂꯣꯏ ꯇꯝꯕꯤꯕꯅꯦ ꯁꯤꯗꯤ ꯈꯪꯗꯕ ꯌꯥꯗꯦ ꯅꯨꯄꯤ ꯑꯃ ꯑꯣꯏꯔꯒ ꯁꯤꯗꯤ ꯈꯪꯗꯕ ꯌꯥꯗꯦ ꯍꯥꯏꯔꯒ ꯂꯩꯔꯦꯕ
ꯎꯝ ꯎꯝ ꯍꯣꯏ ꯈꯪꯗꯕ ꯌꯥꯗ꯭ꯔꯤꯅꯦ
ꯑꯗꯨꯃꯥꯏꯅ ꯑꯗꯨꯃꯥꯏꯅ ꯍꯩꯒꯗꯕꯅꯦ
ꯎꯝ
ꯃꯤꯉꯣꯟꯗꯒꯤ ꯃꯤꯉꯣꯟꯗꯒꯤ ꯁꯥꯕꯤꯌꯣ ꯍꯥꯏꯅ ꯍꯥꯏꯕ ꯃꯍꯨꯠꯇꯤ ꯅꯪꯅ ꯁꯥꯔꯒ ꯇꯧꯕꯗꯣ ꯐꯠ ꯐꯠꯗ꯭ꯔꯣ
ꯄꯩꯁꯥꯁꯨ ꯇꯤꯡꯗ꯭ꯔꯦ
ꯏꯁꯥꯒꯤꯅꯤ ꯍꯥꯏꯅ ꯐꯕ ꯐꯖꯕ ꯃꯉꯣꯟꯗ ꯗꯤꯖꯥꯏꯟ ꯁꯦꯝꯃꯒꯀꯣ ꯃꯣꯏꯅ ꯇꯧꯕꯗꯣ ꯐꯩꯌꯦꯕ ꯁꯦꯀꯦꯟꯗꯔꯤ ꯂꯣꯏꯔꯒ ꯀꯔꯤ ꯇꯧꯒꯦ ꯍꯥꯏꯅ ꯈꯜꯂꯤꯔꯣ ꯅꯪꯗꯤ
ꯈꯪꯗ꯭ꯔꯦꯗ ꯀꯔꯤ ꯇꯧꯁꯦꯔꯥ
ꯍꯣꯏ ꯅꯪꯅ ꯑꯄꯥꯝꯕꯗꯤ ꯄꯨꯟꯁꯤꯗ ꯑꯩ ꯁꯤꯗꯤ ꯇꯧꯅꯤꯡꯉꯦ ꯍꯥꯏꯕ ꯑꯃꯗꯤ ꯂꯩꯔꯝꯅꯤꯗꯅ
ꯍꯥꯏꯅꯤꯡꯉꯥꯢ
ꯀꯔꯤ
ꯍꯥꯏꯅꯤꯡꯉꯥꯏ ꯀꯔꯤ ꯇꯧꯁꯤꯔꯥ ꯑꯩ ꯀꯣꯛ ꯁꯥꯏꯌꯦ ꯅꯪ ꯍꯥꯏꯕꯤꯌꯣ ꯀꯔꯤ ꯇꯧꯁꯤꯔꯥ
ꯌꯥꯔꯤꯉꯩ ꯄ꯭ꯔꯣꯐꯦꯁꯅꯦꯜ ꯂꯥꯏꯟꯗ ꯆꯪꯅꯕ ꯍꯣꯠꯅꯧꯀꯣ
ꯍꯣꯏ
ꯅꯣꯏꯒꯤ ꯐꯗꯕ ꯍꯥꯏꯕꯅꯦ꯫ ꯍꯣꯔꯦꯟ ꯋꯥꯏ ꯇꯨꯡꯗ ꯌꯨꯝꯄꯥꯜꯂꯒ ꯌꯨꯝ ꯄꯥꯜꯂꯁꯨ꯫ ꯅꯪꯅ ꯈꯪꯍꯧꯕ ꯃꯍꯩꯗꯨꯅ ꯀꯩꯅꯣ ꯇꯧꯔꯒ ꯊꯕꯛ ꯇꯧꯔꯒ ꯍꯤꯡꯕ ꯌꯥꯕ ꯊꯕꯛꯒꯨꯝꯕ ꯈꯔ ꯇꯧꯋꯣ꯫ ꯍꯧꯖꯤꯛꯀꯥꯟꯁꯦ ꯇꯦꯝꯄꯔꯔꯤꯒꯤ ꯇꯧꯕ ꯌꯥꯗ꯭ꯔꯦꯕꯀꯣ ꯀꯨꯏꯅ ꯆꯠꯀꯗꯕ ꯃꯑꯣꯡꯗ ꯈꯔ ꯇꯝꯍꯧꯒꯗꯕꯅꯤꯕ ꯁꯤ ꯖꯦꯅꯔꯦꯜ ꯂꯥꯏꯟ ꯇꯝꯕꯁꯤꯗꯤ ꯑꯃꯔꯣꯗ ꯍꯥꯏꯔꯗꯤ ꯐꯗꯤ ꯐꯩꯕ ꯑꯗꯨ ꯑꯣꯏꯔꯁꯨ ꯑꯃꯔꯣꯝꯗ ꯍꯥꯏꯔ ꯗꯤ ꯖꯦꯟꯗꯔꯦꯜ ꯂꯥꯏꯟ ꯇꯝꯕꯁꯦ ꯃꯤ ꯌꯥꯝꯃꯟꯈ꯭ꯔꯦꯕꯀꯣ꯫ ꯑꯗꯨꯒꯤꯅꯤꯗ ꯑꯩꯅ ꯍꯥꯏꯅꯤꯡꯁꯦ꯫ ꯄ꯭ꯔꯣꯐꯦꯁꯅꯦꯜ ꯂꯥꯏꯟ ꯄ꯭ꯔꯣꯐꯦꯁꯟꯅꯦꯜ ꯂꯥꯏꯟꯗ ꯇꯛ ꯆꯠꯂꯒ